ꯍꯂꯣ ꯎꯝ
ꯍꯧꯖꯤꯛꯇꯤ ꯀꯩꯗꯧꯔꯤꯕ
ꯑꯁ ꯅꯨꯡꯁꯥ ꯀꯟꯃꯟꯕꯒꯤ ꯇꯨꯝꯃꯒ ꯂꯩꯕꯅꯤꯅ
ꯏꯁꯁ ꯅꯨꯅꯨꯡꯉꯥꯏꯀ
ꯅꯗꯤ
ꯑ ꯑꯍꯁꯨꯗꯨꯝ ꯇꯝ ꯃ ꯇ ꯆꯦ ꯊꯕꯄ ꯑꯗꯨ ꯑꯗꯨ ꯃꯥ ꯐꯂ ꯀ꯭ꯔꯤꯐꯥꯎꯗ ꯏ ꯑꯗꯨꯝ ꯃꯇꯝ ꯂꯦꯜꯂꯒ ꯇꯨꯝꯃꯦ ꯍꯥꯏꯇꯥꯔꯦ
ꯎꯝ ꯁꯥꯗ꯭ꯔꯣ ꯅꯣꯏꯗꯨꯁꯨ ꯅꯣꯡ ꯇꯥꯕ꯭ꯔꯥ
ꯁꯥꯕꯒꯤ ꯍꯥꯏꯔꯒ ꯋꯥꯔꯤ ꯑꯃ ꯂꯤꯔꯤꯌꯦꯁꯦ ꯅꯍꯥꯟꯒꯤ ꯑꯃ ꯅꯍꯥꯟꯗ
ꯑꯥ
ꯅꯨꯃꯤꯠ ꯑꯍꯨꯝ ꯌꯥꯝ ꯁꯥꯕ ꯑꯃ ꯑꯍꯨꯝ ꯂꯩꯌꯦꯕꯀꯣ
ꯑꯥ
ꯎꯝ ꯅꯨꯃꯤꯠ ꯑꯃꯗꯤ ꯑꯩ ꯁꯥꯃꯟꯗꯅ ꯑꯩꯗꯣ ꯀꯞꯅꯤꯡꯕ ꯐꯥꯎꯕꯗꯣ ꯈꯪꯕ꯭ꯔꯥ ꯑꯗꯣ ꯑꯩꯗꯣ ꯄꯨꯡꯨꯡ ꯑꯩꯅ ꯄꯨꯡ ꯑ ꯅꯤꯄꯥꯥꯟ ꯃꯄꯥꯟꯗ ꯆꯥꯛ ꯆꯥꯕ ꯂꯣꯏꯔꯒ ꯑꯩꯗꯣ ꯇꯦꯔꯦꯁꯇ ꯀꯥꯔꯒ ꯅꯨꯡꯁꯤ ꯈꯔ ꯂꯥꯡꯉꯦꯕ ꯁꯤꯀ ꯂꯥꯡꯉ ꯍꯜꯂꯑꯦ ꯍꯜꯂ ꯀꯄ ꯂꯣꯏꯔꯒ ꯑꯩꯗꯣ ꯇꯨꯝꯈ꯭ꯔꯁꯤꯦ ꯌꯥꯔꯥ ꯍꯥꯏꯅ ꯇꯨꯝꯃꯦ ꯑꯗꯣ ꯑꯗꯨꯝ ꯇꯨꯝꯅ ꯇꯨꯝꯅ ꯍꯨꯃꯥꯡ ꯊꯣꯛꯑꯦꯕ ꯑꯁ ꯑꯁꯤꯁꯤꯗꯤ ꯌꯥꯗ ꯍꯥꯏꯅ ꯑꯩꯅ ꯑ ꯏꯔꯨꯕ ꯆꯠꯂꯦ ꯏꯔꯨꯕ ꯆꯠ ꯑꯗꯨ ꯏꯔꯨꯕ ꯂꯣꯏꯔꯦ ꯑꯗꯏꯁꯦ ꯄꯨꯡ ꯑ ꯑꯃꯒꯨꯝꯕꯗꯅꯦꯕꯈꯣ ꯏꯔꯨꯕꯗꯣ ꯑꯩꯅ ꯍꯛꯆꯥꯡꯁꯦ ꯁꯥꯔꯛꯇ꯭ꯔꯤꯉꯩꯗ ꯇꯨꯝꯈ꯭ꯔꯦ ꯀꯥꯏꯅ ꯃꯤꯠꯁꯦ ꯎꯏꯔꯦ ꯇꯨꯝꯃꯦ ꯄꯨꯡ ꯑꯍꯨꯝ ꯇꯥꯔꯝꯗꯥꯏꯁꯦ ꯑꯃꯨꯛꯀ ꯃꯩꯁꯤꯦ ꯃꯨꯠꯈ꯭ꯔꯦ ꯃꯩ ꯃꯨꯠꯈ꯭ꯔꯕꯒꯤ ꯅꯣꯡ ꯑꯗꯨꯝ ꯁꯥꯔꯛꯄꯗꯣ ꯍꯣ ꯃꯥꯅ ꯒ꯭ꯔꯣ ꯒ꯭ꯔꯣ ꯑꯃꯨꯛ ꯇꯥꯔ ꯑꯁ ꯑꯗꯨ ꯅꯨꯃꯤꯠꯇꯤ ꯑꯩ ꯌꯥꯝ ꯀꯞꯅꯤꯡꯕꯅꯦꯕ ꯁꯃꯟꯅꯅꯪꯀꯣ ꯑꯗꯣ ꯑꯩꯕꯨ ꯑꯩꯅ ꯆꯦꯗꯣ ꯍꯧꯗꯣꯛꯑꯦ ꯆꯦ ꯍꯥꯏꯔꯦ ꯃꯥꯗꯣ ꯍꯣꯏ ꯍꯥꯏꯔꯦꯅ ꯑꯣ ꯑꯩꯗꯤ ꯂꯩꯕ ꯉꯝꯗ꯭ꯔꯦ ꯍꯥꯏꯌꯦꯦ ꯑꯩꯅ
ꯀꯩꯗꯧꯔꯒꯦ ꯑꯦ ꯁꯝꯍꯜꯂꯦ ꯂꯩꯕ ꯉꯝꯗꯦ ꯍꯥꯏꯔ ꯃꯥꯅ ꯏꯔꯨ ꯍꯥꯏ ꯑꯩ ꯑꯗꯨ ꯅꯨꯃꯤꯠ ꯅꯨꯡꯗꯥꯡ ꯃꯔꯤ ꯏꯔꯨꯔ ꯇꯨꯝꯃꯤꯅꯤ ꯈꯪꯕ꯭ꯔꯥ
ꯎꯝ
ꯍꯥꯕ ꯑꯩꯈꯣꯏꯅ ꯁꯥꯕꯗ ꯂꯩꯔꯛꯇꯕꯒꯤ ꯁꯥꯔꯛꯄꯗꯣ ꯈꯥꯡꯕ ꯁꯨꯛꯇ ꯑꯃꯨꯛ ꯉꯝꯗꯕꯅꯦ ꯑ ꯉꯥꯛꯑꯦ ꯍꯥꯏꯗꯤ ꯁꯤꯃꯨꯛ ꯁꯥꯕꯗꯣ
ꯑ ꯅꯨꯡꯗꯥꯡꯗ ꯑꯁ ꯃꯤꯦꯀꯞ ꯊꯣꯛꯄꯗꯗ ꯁꯥꯃꯟꯕꯒꯤꯗ ꯐ꯭ꯂꯣꯔꯗ ꯇꯨꯝꯕꯅꯦ
ꯎꯝ ꯁꯕꯅꯤ ꯅꯍꯣꯏ ꯎꯝ
ꯁꯣꯔ ꯑꯗꯨꯃꯗꯤ ꯑꯁ ꯀꯪꯅ ꯑꯃꯨꯛꯀ ꯆꯤꯛꯀꯅꯤ
ꯎꯝ ꯀꯥꯡꯁꯨ ꯁꯤꯦ ꯀꯩꯅꯣꯁꯨ ꯇꯧꯕ꯭ꯔꯥ ꯅꯪꯁꯨ ꯑ ꯎꯝ ꯀꯥꯡꯒꯤ ꯀꯩꯅꯣ ꯊꯥꯟꯗ꯭ꯔꯣ ꯀꯥꯡꯒꯤ ꯍꯤꯗꯥꯛ
ꯑꯗꯣ ꯊꯝꯗꯦ ꯑꯗꯣ ꯃꯅꯝꯗꯣ ꯇꯟꯂꯦꯕ
ꯑꯁꯦꯡꯕ ꯑꯁ ꯑꯩꯈꯣꯏ ꯏꯆꯦ ꯍꯣꯏꯅꯤꯗꯣ ꯑꯗꯨꯝ ꯀꯥꯡꯒꯤ ꯍꯤꯗꯥꯛ ꯊꯥꯗꯕꯤꯗ ꯀꯥꯡꯈꯟ ꯇꯧꯔꯒ ꯑꯩꯈꯣꯏ ꯅꯍꯥꯟꯒꯤ ꯊꯥꯗꯤ ꯀꯥꯡꯈꯟ ꯇꯧꯔꯒ ꯇꯨꯝꯃꯝꯃꯦ ꯁꯤ ꯁꯥꯕꯗꯣ ꯍꯦꯟꯒꯠꯈ꯭ꯔꯕꯒꯤ ꯀꯥꯡꯈꯟꯗꯨ ꯇꯧꯕ ꯉꯝ ꯍꯥꯏꯕꯗꯤ ꯀꯥꯡꯈꯟ ꯇꯧꯔꯗꯤ ꯐꯦꯟꯒꯤ ꯅꯨꯡꯁꯥ ꯅꯨꯡꯁꯤꯠꯇꯣ ꯑ ꯂꯥꯛꯄꯗꯨ ꯌꯥꯝ ꯋꯥꯌꯦꯕꯀꯣ
ꯑꯥ
ꯍꯥꯏꯕꯒꯤꯅꯦ ꯅꯨꯄꯥꯒ ꯑꯗꯨꯝ ꯃꯤ ꯑꯃꯒ ꯏꯌꯥꯝꯕ ꯏꯅꯥꯎ ꯃꯄꯥꯒ ꯂꯩꯔꯗꯤ ꯃꯆꯤꯡ ꯐꯠꯇꯕꯗꯤ ꯁꯥꯔꯁꯤꯅꯤꯍꯦ
ꯑꯍꯥ
ꯑꯩ ꯅꯍꯥꯟꯗꯤ ꯀꯞꯀꯦ ꯇꯧꯔꯝꯅꯦ ꯃꯔꯛꯇꯗꯤ ꯐ꯭ꯔꯤꯖꯇꯣ
ꯑꯥ
ꯈꯨꯝꯗꯕꯤꯗ ꯍꯥꯡꯉꯒ ꯃꯅꯥꯛꯇ ꯂꯦꯞꯄꯤꯅꯦ ꯏꯪꯕꯒꯤꯀꯣ ꯋꯥꯥꯏ ꯇꯔ
ꯑ
ꯌꯥꯝꯅꯣꯛꯅꯤꯡꯉꯦ ꯁꯥꯕꯗ
ꯑꯩꯈꯣꯏ ꯔꯨꯝꯗꯗꯤ ꯑꯦꯁꯤ ꯊꯝꯃꯦ ꯑꯗꯣ ꯑꯦꯁꯤꯁꯨ ꯏꯪꯉꯦ ꯑꯃꯨꯛꯀ ꯃꯨꯊꯠꯀꯅꯤ ꯑꯗꯨꯃꯥꯏꯅ ꯇꯧꯏ ꯑꯦ ꯁꯤꯗ ꯂꯩꯕꯁꯨ ꯀꯣꯛ ꯆꯤꯛꯄ ꯀꯣ
ꯍꯣꯏ ꯍꯣꯏ ꯀꯣꯛ ꯆꯤꯛꯄꯅꯦ ꯍꯣꯏ ꯑꯦ ꯁꯤꯗꯤ ꯂꯩꯕꯗꯤ
ꯅꯥꯕ ꯈꯤꯇꯪ ꯅꯥꯕ ꯈꯤꯇꯪ ꯑꯣꯏꯕ ꯐꯥꯎ ꯀꯣꯛ ꯆꯤꯛꯑꯦꯕ
ꯎꯝ ꯀꯩꯅꯣ ꯅꯥꯕꯒꯨꯝ ꯑꯩꯈꯣꯏꯒꯤ ꯕꯗꯤꯗꯣ ꯅꯥꯕꯒꯨꯝ ꯑꯗꯨꯝ ꯇꯧꯕ
ꯁꯨꯃꯥꯏꯅ ꯇꯧꯋꯦ ꯍꯣꯏ ꯅꯍꯥꯟ ꯏꯅꯥꯎꯅꯨꯄꯥ ꯑꯥ ꯅꯥꯍꯟ ꯑꯩꯈꯣꯏꯅ ꯀꯥꯔꯝꯕ ꯃꯇꯝꯗ ꯏꯅꯥꯎꯅꯨꯄꯥ ꯑꯃ ꯈꯔ ꯃꯨꯕꯗꯣ
ꯑꯥ
ꯏꯅꯥꯎꯅꯨꯄꯥꯗꯣ ꯀꯩꯅꯣꯝꯃ ꯇꯧꯋꯦ ꯃꯥꯅ ꯀꯩꯅꯣ ꯍꯣꯁꯄꯤꯇꯥꯜꯗ ꯂꯩꯕꯒꯥꯟꯗ ꯀꯔꯤ ꯀꯔꯤ ꯇꯧꯊꯣꯛꯅꯤꯡꯉꯦ ꯍꯥꯏꯅ ꯃꯉꯣꯟꯗ ꯑꯦꯁꯤꯗꯨꯅ ꯅꯨꯃꯤꯠ ꯑꯃ ꯊꯝꯃꯦ ꯑꯗꯨ ꯃꯥꯗꯤ ꯅꯥꯕ ꯌꯦꯡꯕ꯭ꯔꯥ ꯍꯥꯏꯔꯦ ꯂꯣꯛ ꯊꯨꯡꯉꯒ ꯂꯥꯛꯑꯦ ꯑꯁ ꯅꯣꯛꯄꯅꯦ ꯑꯈꯣꯏꯅ
ꯑ ꯑꯩꯁꯨ ꯑꯦꯁꯤꯅ ꯌꯥꯗꯦ ꯀꯩꯅꯣ ꯂꯣꯛꯄꯨꯋꯦ ꯑꯗꯨꯝ ꯇꯧꯕ
ꯊꯥꯏꯅ ꯅꯪ ꯀꯩꯅꯣ ꯇꯧꯕ꯭ꯔꯣ ꯆꯠꯄ꯭ꯔꯣ ꯑ ꯀꯩꯅꯣ ꯏꯃꯥꯟꯕꯤ ꯑꯃꯊꯛ ꯄꯥꯟꯕꯤꯗꯨꯣ ꯑꯗꯨꯗ ꯑꯩꯈꯣꯏ ꯕꯥꯔꯗꯦꯒ ꯇꯧꯔꯨꯕꯗꯨꯕ ꯏꯄꯣꯛ ꯅꯨꯃꯤꯠꯀꯤ ꯑꯥ ꯑꯁ ꯑꯗꯨ ꯅꯨꯃꯤꯠꯇꯨꯁꯨ ꯌꯥꯝ ꯅꯨꯡꯉꯥꯏꯈꯤꯕꯅꯦ ꯑꯗꯨ ꯏꯃꯥꯟꯅꯕꯤ ꯑꯃ ꯖꯥꯠꯀꯤ ꯑꯃꯗꯣ ꯃꯥꯅ ꯖꯨ ꯍꯥꯏꯔ ꯑꯁ ꯅꯨꯡꯁꯤꯕꯁꯤꯗꯤ ꯍꯣꯏ ꯃꯥ ꯑꯩꯈꯣꯏꯒꯤ ꯌꯥꯝ ꯂꯩꯔꯝꯕꯅꯦ ꯑꯩꯈꯣꯏꯒꯤ ꯅꯪ ꯑꯗꯨ ꯀꯔꯤꯒꯤ ꯆꯠꯇꯕꯣ ꯑꯗꯨ ꯀꯥꯎꯈ꯭ꯔꯦ
ꯑꯥ ꯑꯩ ꯑꯩ ꯌꯨꯝ ꯆꯠꯄ꯭ꯔꯥ ꯀꯩꯅꯣꯝꯃ ꯇꯧꯕꯅꯤꯅ ꯑꯩ ꯂꯩꯇꯕꯒꯨꯝ ꯇꯧꯕꯅꯦ ꯗꯨꯀꯥꯟ ꯑꯗꯨꯣ ꯃꯇꯝꯗ
ꯑꯣꯏꯔꯝꯒꯅꯤ ꯍꯣꯏ
ꯎꯝ
ꯏꯃꯥꯕꯤ ꯇꯣ ꯃꯥ ꯑꯁ ꯅꯨꯡꯁꯤꯌꯦ ꯚꯏ ꯌꯥꯝ ꯂꯨꯅ ꯈꯜꯂꯝꯃꯒ ꯀꯣ ꯍꯥꯏꯗꯤ ꯑꯩꯈꯣꯏꯁꯨ ꯂꯝꯕꯤ ꯑꯃꯁꯨ ꯃꯃꯥ ꯑꯃ ꯍꯥꯏꯕꯗꯨꯣ ꯑꯣꯏꯔꯕꯅꯤꯅ ꯂꯝꯕꯤꯁꯨ ꯇꯣꯡꯉꯥꯜꯂꯦꯅ ꯂꯝꯕꯤ ꯇꯨꯡ ꯍꯣꯏ
ꯀꯔꯤ ꯇꯧꯕꯅꯣ ꯈꯪꯗꯦ ꯃꯥꯗꯣ ꯑꯩꯈꯣꯏ ꯂꯩꯃꯤꯟꯅꯕꯅꯤꯅ ꯀꯣ ꯏꯂꯚꯦꯟ ꯇꯨꯋꯦꯜꯕꯇ ꯀꯣ ꯑꯗꯣ ꯈꯪꯗꯦ ꯀꯔꯝꯍꯥꯏꯅ ꯇꯧꯕ꯭ꯔꯥ ꯀꯔꯝꯍꯥꯏꯅ ꯆꯦꯟꯕ꯭ꯔꯥ ꯃꯥꯅꯣ
ꯑꯣ
ꯀꯔꯤ ꯋꯥꯈꯜ ꯊꯣꯛꯂꯒ ꯆꯦꯟꯕ꯭ꯔꯥ ꯈꯪꯅꯤꯅꯦ
ꯑꯣꯝ ꯑꯁ ꯃꯥ ꯊꯥꯏꯅꯦꯗꯤ
ꯑꯩꯈꯣꯏ ꯃꯇꯝꯗꯗꯤ ꯐꯣꯟ ꯌꯨꯁ ꯇꯧꯕ ꯌꯥꯗꯦꯅꯀꯣ ꯑꯗꯣ ꯀꯣꯂꯦꯖ ꯄꯥꯕ ꯈꯥꯟꯗ
ꯎꯝ
ꯑꯗꯨ ꯃꯥꯒꯤ ꯃꯥꯅ ꯂꯣꯠꯅ ꯄꯥꯏꯕ ꯐꯣꯟꯗꯣ ꯋꯥꯔꯗꯦꯟꯅ ꯈꯪꯗꯣꯛꯄꯀꯣ ꯑꯣ ꯃꯥꯒꯤ ꯐꯣꯟꯗ ꯂꯧꯕ
ꯑꯁꯃꯁ
ꯀꯔꯤ ꯋꯥꯈꯜ ꯈꯟꯕ꯭ꯔꯥ ꯈꯪꯗꯦꯅꯦ ꯃꯥꯅ ꯇꯧꯕꯗ
ꯃꯥꯁꯨ ꯀꯥꯔꯝꯃꯗꯤꯀꯣ ꯑꯩꯈꯣꯏ ꯆꯠꯃꯤꯟꯅꯕ ꯌꯥꯒꯅꯤ
ꯎꯝ
ꯅꯍꯥꯟꯁꯨ ꯅꯣꯡꯃꯁꯨ ꯋꯥꯔꯤ ꯃꯆꯥ ꯂꯩꯕ ꯀꯥꯟꯗ ꯅꯣꯡꯃꯁꯨ ꯋꯥꯔꯤ ꯁꯥꯟꯅꯩꯑꯌꯦ ꯃꯥꯗ ꯑꯗꯨ ꯊꯥꯏꯅ ꯋꯥꯔꯤ ꯑꯗꯨꯝ ꯌꯥꯝꯅ ꯃꯥꯁꯨ ꯑꯩꯈꯣꯏ ꯌꯨꯝꯗ ꯂꯥꯛꯂꯝꯃꯦ
ꯑꯣ
ꯀꯩꯅꯣ ꯀꯥꯔꯤꯉꯩꯗ ꯂꯥꯛꯑꯒ ꯑꯩꯅ ꯏꯄꯨ ꯏꯄꯨꯁꯨ ꯂꯩꯈꯤꯗ꯭ꯔꯦꯕꯀꯣ
ꯑ
ꯑꯗꯨ ꯋꯥꯔꯤ ꯁꯥꯔꯦ ꯑꯩꯅ ꯅꯣꯏꯒꯤ ꯕꯥꯒꯤ ꯋꯥꯔꯤꯁꯨ ꯁꯥꯔꯦ ꯑꯆꯥ ꯃꯥꯁꯨ ꯍꯣꯏ ꯊꯥꯏꯅꯒꯤꯗꯤ ꯊꯥꯏꯅꯒꯤ ꯈꯜꯂꯒ ꯋꯥꯈꯜ ꯌꯥꯝ ꯁꯣꯛꯄꯗꯣ ꯑꯁꯃꯥꯁꯏ ꯑꯩꯈꯣꯏ ꯌꯨꯝꯗ ꯂꯥꯛꯑꯒ ꯏꯃꯥ ꯏꯄꯥꯅꯁꯨ ꯃꯥꯕꯨ ꯐꯖꯅ ꯈꯪꯕꯅꯦꯕ
ꯑ
ꯃꯃꯥ ꯃꯄꯥꯅꯁꯨ ꯑꯩꯕꯨ ꯌꯥꯝ ꯃꯨꯟꯅ ꯈꯪꯕꯅꯦ
ꯎꯝ
ꯑꯗꯨꯕꯨꯀꯣ ꯑꯁ ꯃꯥꯅ ꯉꯟ ꯌꯨꯝ ꯄꯥꯈ꯭ꯔꯕꯅꯤꯅ ꯍꯥꯏꯗꯤ ꯃꯣꯏ ꯌꯨꯝꯗꯁꯨ ꯂꯝꯕꯤ ꯃꯅꯥꯛꯇꯁꯨ ꯅꯠꯇꯦ ꯑꯃꯨꯛ ꯆꯤꯡ ꯀꯥꯏꯅ ꯑꯗꯨꯒꯤ ꯆꯠꯅꯤꯡꯉ ꯁꯨ ꯑꯩꯈꯣꯏꯁꯨ ꯑꯩꯈꯣꯏ ꯏꯁꯥꯒꯤ ꯒꯥꯔꯤꯁꯨ ꯌꯥꯎꯗꯕꯅꯤꯅ ꯆꯠꯄꯁꯨ ꯉꯝꯗ꯭ꯔꯦ ꯑꯁ
ꯎꯝ ꯆꯠꯄꯁꯨ ꯉꯝꯗ꯭ꯔꯦ ꯍꯦꯛ ꯂꯨꯍꯣꯡꯈꯤꯕꯒꯤ ꯑꯩ ꯎꯗ꯭ꯔꯦ ꯃꯥꯒꯤ ꯃꯁꯛ
ꯑꯩꯁꯨ ꯎꯗ꯭ꯔꯦ ꯃꯥ ꯂꯨꯍꯣꯡꯡꯂꯝꯗ꯭ꯔꯗꯤ ꯎꯈꯤꯕꯁꯨ ꯌꯥꯕꯅꯦꯀꯣ ꯀꯅꯥꯈꯪ ꯆꯠꯃꯤꯟꯅꯕ ꯈꯣꯠꯃꯤꯟꯅꯕ ꯌꯥꯕꯅꯤ ꯑꯩ ꯃꯅꯥꯎ ꯅꯨꯄꯥ ꯑꯗꯨꯗꯤ ꯈꯪꯉꯤꯀꯣ
ꯑꯣ ꯃꯅꯥꯎ ꯅꯨꯄꯥꯗꯣ ꯏꯝꯐꯥꯜ ꯑꯥ ꯂꯝꯕꯤꯗ ꯑꯃꯨꯛ ꯎꯕꯅꯦ
ꯑꯣ ꯄꯥꯈꯪ ꯐꯥꯔꯝꯃꯦ ꯑꯩꯅ ꯅꯣꯡꯃ ꯑꯩꯈꯣꯏ ꯅꯦ ꯇꯤꯟꯐꯝꯗ ꯑꯃ ꯎꯑꯦꯀꯣ ꯃꯤ ꯃꯌꯥꯝ ꯇꯤꯟꯐꯝꯗ ꯑꯃ ꯎ ꯀꯑꯦ ꯑꯩꯅ ꯃꯃꯤꯡꯗꯨ ꯀꯧꯔꯦ ꯅꯪꯗꯤ ꯄꯥꯈꯪ ꯐꯥꯔꯦꯅꯦ ꯑꯩꯅ ꯍꯥꯏꯕ ꯀ ꯏꯆꯦ ꯁꯤꯗꯤ ꯍꯥꯏꯌꯦꯦ ꯃꯥ ꯋꯥꯡꯁꯨ ꯋꯥꯡꯉꯦꯕ ꯃꯨꯁꯨ ꯃꯨꯑꯦꯕ ꯑꯩꯅ ꯑꯁ ꯅ ꯍꯣꯏꯣꯏ ꯅ ꯁꯛꯁꯨ ꯌꯥꯝ ꯐꯖ ꯊꯣꯛꯈ꯭ꯔꯦꯅꯦ ꯑꯗꯣ ꯃꯨꯕꯗꯤꯗꯤ ꯍꯟꯗꯦꯅꯦ ꯑꯩꯅ ꯍꯥꯏꯕꯤꯕ
ꯃꯥ ꯅꯣꯛꯄꯔ
ꯅꯨꯡꯁꯤꯌꯦꯦ ꯃꯥ ꯅꯍꯥꯟ ꯏꯃꯥꯟꯅꯕꯤꯗꯨꯁꯨ ꯏꯃꯥꯟꯅꯕꯤ ꯑꯥ ꯃꯄꯥꯗ ꯂꯩꯕꯗꯣ
ꯎꯝ
ꯑꯗꯨꯗ ꯆꯠꯁꯤꯔꯥ ꯀꯥꯏꯅ ꯍꯥꯏꯔꯛꯄꯅꯦ
ꯑ
ꯃꯆꯥ ꯂꯩꯔꯤ ꯀꯥꯟꯗꯅꯦ ꯃꯥꯗ ꯑꯁ ꯀꯔꯤ ꯀꯥꯟꯅꯅꯕ꯭ꯔꯣ ꯍꯦ ꯈꯣ꯭ꯔꯣ ꯍꯥꯏ
ꯑ ꯑꯩ ꯑ ꯑꯩꯅ ꯐꯝꯃꯤꯟꯅꯕ ꯅꯨꯄꯤ ꯅꯣꯏꯔꯣꯝꯗ ꯂꯨꯍꯣꯡꯕ ꯅꯨꯄꯤꯗꯨꯗꯤ ꯌꯥꯝ ꯅꯨꯡꯉꯥꯏꯅ ꯂꯩꯕ꯭ꯔꯥ
ꯑ ꯃꯣꯏ ꯃꯣꯏꯁꯨ ꯍꯤꯡꯕꯒꯤ ꯄꯨꯟꯁꯤꯔꯣꯜ ꯑꯃꯗ ꯑꯗꯨꯝ ꯍꯤꯡꯉꯒ ꯂꯩ ꯃꯆꯥꯗꯤ ꯑꯅꯤ ꯁꯨꯔꯦꯀꯣ ꯎꯝ ꯃꯆꯥ ꯑꯅꯤ ꯁꯨꯔꯦ ꯑꯅꯤꯃꯛ ꯁ꯭ꯀꯨꯜ ꯀꯥꯔꯒ ꯂꯩꯔꯦ
ꯑꯣ
ꯑꯗꯣ ꯈꯪꯗꯦ ꯃꯥꯁꯨ ꯃꯃꯥ ꯍꯥꯏꯕꯗꯨꯣ ꯑꯣꯏꯔꯕꯅꯤꯅ ꯑꯋꯥꯕ ꯑ ꯅꯨꯡꯉꯥꯏꯕꯁꯦ ꯈꯪꯗ꯭ꯔꯦ ꯑ ꯑꯅꯤ ꯌꯦꯡꯁꯤꯜꯂꯒ ꯂꯩꯔꯦ ꯑꯁ ꯑꯩꯗꯤ ꯈꯪꯗꯦ
ꯑ ꯃꯣꯏꯗꯤ ꯑꯅꯤ ꯑꯃ ꯁꯨꯗꯔꯦ ꯑꯩꯈꯣꯏꯗꯤ
ꯈꯪꯗꯦ ꯃꯣꯏ ꯎꯔꯒ ꯃꯆꯥ ꯃꯁꯨꯨꯁꯤꯡ ꯂꯣꯏ ꯆꯥꯎꯈ꯭ꯔꯕꯅꯤꯅꯀꯣ
ꯎꯝ
ꯑꯩꯗꯤ ꯑꯩꯗꯤ ꯈꯥꯡꯕ ꯉꯝꯗꯧ ꯃꯥꯟꯗꯦ ꯃꯣꯏꯗꯤ ꯊꯃꯣꯏ ꯌꯥꯝꯅ ꯀꯩꯅꯣ ꯀꯩꯅꯣ ꯇꯧꯋꯦ ꯈꯥꯡꯕ ꯀꯜꯂꯦꯕꯀꯣ
ꯑ
ꯑꯗꯨꯒꯤ ꯑꯁ ꯃꯥꯁꯨꯣ ꯑ ꯅꯨꯡꯉꯥꯏꯕ꯭ꯔꯥ ꯅꯨꯡꯉꯥꯏꯇꯕ꯭ꯔꯥ ꯈꯪꯗ꯭ꯔꯦ ꯃꯔꯛꯇꯗꯤ ꯑꯗꯨꯝ ꯀꯨꯝꯍꯩ ꯃꯇꯝꯗ ꯑꯩꯈꯣꯏ ꯑꯩꯈꯣꯏ ꯑꯗꯨꯝ ꯂꯥꯛꯑꯦꯅ
ꯑꯥ
ꯋꯥꯔꯤ ꯌꯥꯝ ꯁꯥꯅꯤꯡꯕꯅꯦ ꯍꯥꯏꯕꯗꯤ ꯍꯣꯏ ꯑꯩꯈꯣꯏꯁꯨ ꯈꯨꯟ ꯃꯅ ꯃꯥꯅ ꯑꯩꯈꯣꯏ ꯈꯨꯟꯗ ꯄꯥꯜꯂꯦ ꯍꯥꯏꯕ ꯋꯥꯅꯤ ꯑꯩꯈꯣꯏꯁꯨ ꯈꯨꯟꯗꯗꯤ ꯂꯩꯇꯦꯅ ꯑꯗꯨꯝ ꯆꯠꯂꯒ ꯂꯩ ꯀꯨꯝꯍꯩꯒ ꯂꯥꯛꯑꯦ ꯅꯨꯃꯤꯠ ꯃꯔꯤ ꯃꯉꯥ ꯂꯩꯔꯒ ꯑꯗꯨꯝ ꯆꯠꯂꯦꯀꯣ ꯑꯗꯨꯃꯥꯏꯅ ꯇꯧꯅꯤꯅꯥꯁ
ꯑꯁ ꯍꯦ ꯍꯔꯒꯗꯦ ꯊꯕꯥꯛꯗꯣ ꯄꯪꯁꯨꯇ ꯁꯨꯑꯦ ꯃꯣꯏꯗꯤ ꯌꯥꯝ ꯀ
ꯑ ꯍꯣꯏ ꯍꯩꯕꯅꯦ ꯑꯩꯈꯣꯏ ꯈꯨꯟꯗ ꯈ꯭ꯋꯥꯏꯗ ꯍꯩꯕ ꯃꯤꯅꯦ ꯚꯥꯏ
ꯑꯣ
ꯃꯤꯅ ꯂꯣꯏꯅ ꯍꯥꯏꯔꯤꯅꯤ ꯑꯁ ꯃꯆꯥ ꯑꯣꯏꯔꯁꯨꯀꯣ
ꯑꯥ
ꯐꯤꯁꯨ ꯐꯤ ꯐꯤ ꯁꯥꯕꯁꯨ ꯍꯩꯌꯦ ꯁꯤꯡ ꯈꯥꯏꯕ ꯆꯠꯄꯁꯨ ꯍꯩꯌꯦ ꯂꯥ ꯂ ꯑꯩꯗꯤ ꯑꯩꯅ ꯍꯩꯗꯕ ꯃꯩ ꯌꯥꯝ ꯃꯥꯜꯂꯣꯏꯅ ꯍꯩꯌꯦ
ꯑꯣ꯫
ꯑꯩꯗꯤ ꯆꯤꯡꯗ ꯂꯩꯖꯩ ꯍꯥꯏꯕ ꯋꯥꯅꯤ ꯍꯣꯏ ꯑꯩꯗꯤ ꯑꯩꯈꯣꯏ ꯅꯨꯄꯤꯗ ꯑꯍꯟꯅꯤꯅ
ꯎꯝꯝ
ꯑꯗꯨ ꯑꯣꯏꯔꯁꯨ ꯃꯥꯃꯛꯇꯤ ꯑꯩꯗꯤ ꯎꯁꯣꯏꯒꯨꯝꯕ ꯂꯧꯕ ꯍꯩꯇꯦꯕ ꯑꯩꯗꯤ ꯑꯩꯕꯨ ꯁꯣꯏꯁꯨ ꯑꯁꯦꯡꯕ ꯍꯥꯒꯠꯆꯕ ꯈꯣꯠꯄ ꯑꯩ ꯌꯥꯝ ꯍꯩꯅꯗꯦꯕ
ꯎꯝ
ꯏꯊꯟꯗ ꯂꯧꯕ ꯆꯠꯄ ꯌꯥꯝ ꯍꯩꯌꯦ ꯑ ꯄꯥꯅ ꯐꯥꯒꯤꯗꯧꯔꯒ ꯑꯁ ꯅꯣꯏꯗꯤ ꯃꯥꯒꯨꯝꯅ ꯑꯗꯨꯃꯥꯏꯅ ꯇꯧꯔꯤꯁꯦ ꯅꯣꯏꯗꯤ ꯑꯗꯨꯃꯥꯏꯅ ꯑꯣꯏꯗꯣꯏꯅꯦ ꯍꯥꯏꯕꯅꯦ